ꯇꯕ꯭ꯔ
ꯑ ꯑꯥꯏ
ꯑꯣ ꯆꯥꯛ ꯆꯥꯔꯕꯣ
ꯆꯔꯦ
ꯑꯣ ꯀꯅꯥꯅ ꯊꯣꯡꯒꯦ
ꯑꯩꯅ ꯑꯗꯨꯝ ꯊꯣꯡꯉꯦ
ꯑꯩꯁ ꯀꯩꯀꯩ ꯃꯊꯦꯜ ꯆꯥꯔꯕ
ꯁꯧꯒꯔꯤꯅꯦ ꯍꯧꯖꯤꯛꯀꯥꯟꯗꯤ ꯁꯧꯒ꯭ꯔꯤ ꯃꯇꯝꯅꯤꯅ ꯁꯧꯒ꯭ꯔꯤ ꯊꯣꯡꯉꯦ
ꯑꯩꯁ ꯁꯧꯔꯤ ꯑꯃꯒ ꯄꯥꯛꯅꯝꯒꯨꯝꯕ ꯑꯃ ꯍꯥꯞꯄꯁꯦ ꯍꯥꯎꯗꯧꯅꯤꯅ
ꯄꯥꯛꯅꯝꯗꯨ ꯄꯥꯛꯅꯝ ꯁꯦꯝꯕ ꯍꯩꯇꯦ
ꯑꯦ ꯂꯥꯏꯕꯤ ꯀꯩꯅꯣ
ꯑꯗꯤ
ꯍꯥꯏꯗꯤ ꯃꯥꯒꯤ ꯑꯩꯈꯣꯏꯅ
ꯃꯥꯒꯤ ꯕꯦꯁꯣꯟꯗꯣ ꯍꯥꯞꯄꯤꯔꯅꯤ ꯑꯗꯨꯒ ꯃꯅꯥ ꯃꯁꯤꯡꯗꯨꯗꯤ ꯑꯗꯨꯝ ꯑꯥ ꯃꯔꯣꯏꯒꯨꯝꯕ ꯀꯩꯅꯣ ꯀꯩꯕ ꯅꯄꯥꯛꯄꯤ ꯃꯅꯥꯗꯣ ꯑꯗꯨꯒꯨꯝꯕ ꯍꯥꯞ ꯁꯨ ꯍꯥꯏ ꯑꯗꯨ ꯂꯄꯨꯗ ꯔꯣꯖꯥ
ꯍꯥꯏꯗꯤ ꯄꯪꯅꯝꯗꯤ ꯍꯥꯏ ꯀꯦ ꯉꯅꯝꯗꯤ ꯍꯥꯏꯌꯦ
ꯎꯝ ꯉꯥꯅꯝꯒ ꯄꯥꯛꯅꯕ ꯀꯩꯁꯨ ꯈꯦꯠꯅꯗꯦꯗ ꯍꯥꯏꯗꯤ ꯃꯥꯒꯤ ꯑꯃꯅ ꯕꯦꯁꯣꯟ ꯇꯧꯔꯒ ꯇꯣꯠꯄ ꯈꯣꯠꯄ ꯃꯥꯒꯤ ꯃꯆꯜꯁꯤꯡꯗꯣ ꯍꯥꯞꯄꯩ ꯋꯥꯅꯦꯕ ꯃꯅꯥ ꯃꯁꯤꯡꯁꯤꯡꯗꯣ
ꯎꯝ
ꯑꯗꯨꯒ ꯍꯧꯖꯤꯛꯀꯤ ꯉꯥꯒꯤꯗꯨꯅꯒ ꯑꯇꯣꯞꯄ ꯀꯩ ꯃꯆꯨ ꯍꯥꯞꯇ꯭ꯔꯦꯗꯅ ꯃꯥꯒꯤ ꯊꯨꯝ ꯃꯣꯔꯣꯛ ꯈꯔ ꯈꯔ ꯈꯔ ꯈꯔ ꯍꯥꯞꯄꯒ
ꯎꯝ ꯍꯥꯞꯇꯕꯗꯨꯅꯤ ꯍꯩꯕ ꯍꯥ
ꯎꯝ ꯑꯗꯨꯝ ꯇꯧꯔꯗꯤ ꯍꯩꯔꯛꯀꯅꯤꯗ
ꯎꯝ ꯇꯧꯔꯛ ꯇꯧꯔꯛꯇꯕꯅꯤꯅ ꯈꯪꯗꯕ ꯑꯩꯗꯤ ꯁꯥꯥꯛ ꯆꯔꯕꯣ
ꯑꯩ ꯆꯥꯛ ꯆꯥꯗ꯭ꯔꯤ ꯉꯁꯥꯏ ꯑꯌꯨꯛꯇ ꯑꯥ ꯆꯥ ꯅꯨꯡ ꯊꯛꯄꯗꯣ ꯈꯔ ꯍꯦꯟꯅ ꯆꯥꯔꯦꯅ ꯂꯥꯝꯗꯕ
ꯎꯝ ꯍꯣꯏꯅꯤ ꯆꯥꯛ ꯑꯣꯏꯅ ꯇꯧꯔꯦ
ꯑꯣ ꯆꯥ ꯊꯛꯇꯕꯤꯗ
ꯑꯥ
ꯍꯣꯏ ꯑꯗꯨꯁꯨ ꯐꯩꯏ
ꯑꯗꯨꯝ ꯁ꯭ꯋꯥꯏꯗꯗꯤ ꯑꯗꯨꯝ ꯅꯣꯡ ꯇꯥꯕ ꯈꯣꯠꯄꯗꯤ ꯀꯩꯝ ꯇꯧꯗꯕ꯭ꯔꯥ
ꯇ ꯉꯅꯥꯥꯡꯗꯪꯅꯤ ꯇ ꯇꯥꯌꯦꯦꯅꯣ
ꯎꯝ ꯑꯁ ꯉꯔꯥꯡꯗꯤ ꯐꯖꯅ ꯁꯥꯏꯀꯣ ꯅꯨꯡꯁꯥ ꯉꯔꯥꯡ ꯐꯖꯅ ꯁꯥꯏ ꯑꯗꯨ ꯀꯟꯅꯗꯤ ꯍꯧꯖꯤꯛ ꯅꯣꯡ ꯇꯥꯕꯗꯤ ꯍꯧꯔꯛꯇ꯭ꯔꯕꯗꯤ ꯃꯥꯜꯂꯦ ꯍꯧꯖꯤꯛ ꯑꯩꯈꯣꯏ ꯁ꯭ꯋꯥꯏꯗꯁꯨ ꯑꯗꯨꯝ ꯅꯣꯡ ꯃꯪꯕ ꯈꯣꯠꯄ ꯑꯗꯨꯝ ꯌꯥꯎꯏ
ꯑ ꯁꯤꯗꯅꯦ ꯁꯤ ꯅꯣꯡ ꯑꯗꯨꯝ ꯃꯥꯡꯂꯒ ꯌꯥꯝ ꯀꯟꯅ ꯆꯨꯗꯕ
ꯎꯝ ꯁꯤꯗꯁꯨ ꯑꯗꯨꯝ ꯃꯪꯕ ꯌꯥꯎꯋꯦ
ꯑꯧ
ꯍꯟꯗꯛꯇꯤ ꯅꯣꯡ ꯇꯥꯕꯁꯨ ꯈꯔ ꯊꯦꯡꯉꯦꯗꯅ
ꯎꯝ ꯑꯁꯥꯝꯅꯗꯤ ꯌꯥꯝ ꯆꯨꯕꯗꯣ
ꯎꯝ ꯍꯥꯟꯅꯗꯤ ꯑꯗꯨꯝ ꯈꯔ ꯉꯟꯅ ꯉꯟꯅ ꯅꯣꯡꯖꯨꯊꯥ ꯂꯥꯛꯄꯅꯦꯕ ꯍꯟꯗꯛꯇꯤ ꯈꯤꯇꯪ ꯊꯦꯡꯉꯦ
ꯑꯗꯨꯅꯦ ꯅꯣꯏ ꯑꯁꯤ ꯇꯝꯄꯥꯛꯇ ꯀꯔꯤ ꯍꯥꯏꯁꯤꯔꯥ ꯂꯧ ꯂꯧ ꯀꯨꯝꯅꯤꯡ ꯀꯨꯝꯕꯒꯤ ꯃꯇꯝꯁꯦ
ꯎꯝ
ꯂꯣꯡ ꯂꯧ ꯀꯨꯝꯅꯤꯡꯉꯥꯏ ꯅꯣꯡ ꯆꯨꯗ꯭ꯔꯤꯕ ꯍꯟꯗꯛꯁꯤ
ꯃꯥꯅꯦ ꯍꯟꯗꯛ ꯂꯧ ꯂꯧ ꯎꯕ ꯌꯥꯕꯒꯤ ꯅꯣꯡ ꯇꯥꯗ꯭ꯔꯤꯌꯦ ꯍꯧꯖꯤꯛ ꯑꯗꯨꯝ ꯏꯁꯤꯡ ꯌꯥꯝ ꯋꯥꯠꯂꯦ ꯑꯗꯨꯅ ꯏꯁꯤꯡ ꯌꯥꯝ ꯋꯥꯏ
ꯎꯝ
ꯑꯗꯨꯃꯥꯏꯅ ꯉꯥꯡꯁꯦ ꯐꯖꯅ ꯇꯥꯕ ꯅꯠꯇ꯭ꯔꯣ
ꯇꯥꯏꯌꯦ
ꯑꯣ ꯑꯗꯨꯝ ꯅꯪ ꯉꯥꯡꯕꯁꯨ ꯇꯥꯏ ꯑꯗꯨ ꯈꯤꯇꯪ ꯈꯤꯇꯪ ꯇꯞꯄꯕꯨ ꯌꯥꯎꯋꯦ ꯌꯨꯝꯗꯗꯤ ꯀꯩꯅꯣ ꯍꯨꯏ ꯍꯧꯗꯣꯡꯒꯗꯤ ꯂꯣꯏꯗ꯭ꯔꯣ
ꯍꯣꯏ ꯂꯣꯏꯗꯦ ꯑꯃꯐꯥꯎ ꯂꯣꯏꯗꯦ
ꯀꯩꯌꯦ
ꯌꯦꯟ ꯌꯦꯟ ꯑꯅꯤꯈꯛꯇꯪ ꯂꯣꯏꯌꯦ ꯂꯣꯏꯗ꯭ꯔꯦ ꯍꯥꯟꯅꯗꯤ ꯂꯣꯏꯔꯝꯕꯅꯦ
ꯑꯣ ꯑꯩꯈꯣꯏꯁꯨ ꯌꯦꯟꯁꯨ ꯂꯩ ꯑꯗꯨꯝ ꯉꯥꯅꯨ ꯈꯔꯁꯨ ꯂꯣꯏꯑꯦ ꯉꯥꯅꯨꯕꯨꯗꯤ ꯃꯆꯥꯒ ꯑꯣꯜꯂꯦ ꯑꯗꯨꯒ ꯌꯦꯟ ꯃꯔꯨꯝ ꯀꯣꯛꯄꯤ ꯈꯔꯒ ꯑꯗꯨꯒ ꯃꯥꯒꯤ ꯀꯣꯏꯂꯔ ꯈꯔꯒ ꯑꯗꯨꯝ
ꯌꯥꯝ ꯂꯣꯏꯔꯤꯖꯥꯠꯅꯤꯅꯦ
ꯎꯝ ꯍꯨꯏ ꯍꯨꯏ ꯑꯃꯨꯕ ꯑꯃꯁꯨ ꯂꯩ ꯑꯩ ꯃꯥꯟꯕ
ꯍꯥ ꯍꯥ ꯍꯥꯟꯅꯗꯤ ꯍꯨꯏ ꯃꯆꯥ ꯆꯥ ꯑꯅꯤ ꯄꯨꯔꯛꯑꯒ ꯂꯣꯏꯔꯝꯕꯅꯤ ꯑꯗꯨꯝ ꯂꯩꯈꯤꯗ꯭ꯔꯦ
ꯎꯝ ꯑꯩꯈꯣꯏꯖꯨ ꯍꯨꯏ ꯂꯣꯏꯕꯁꯦ ꯄꯛꯅꯗꯦ ꯍꯥꯟꯅꯗꯤ ꯑꯗꯣ ꯍꯧꯖꯤꯛ ꯑꯁꯤꯗꯤ ꯑꯗꯨꯝ ꯀꯨꯏꯔꯦ ꯃꯥ ꯆꯍꯤ ꯃꯔꯤ ꯃꯉꯥ ꯁꯨꯔꯛꯑꯦ ꯁꯤ ꯍꯨꯏꯁꯦ ꯍꯥꯏꯗꯤ ꯑꯩꯈꯣꯏꯗ ꯂꯩꯕ ꯍꯧꯗꯣꯡ ꯃꯆꯥꯅꯤꯒ
ꯍꯧꯗꯣꯡꯒꯁꯦ ꯑꯩꯗꯤ ꯇꯜꯂꯦꯗ
ꯀꯩꯌꯦ
ꯑꯣ ꯑꯩꯈꯣꯏꯅ ꯌꯦꯟ ꯂꯣꯏꯕꯗꯣ ꯍꯧꯗꯣꯡꯅ ꯂꯣꯏꯅ ꯂꯣꯏꯈ꯭ꯔꯕꯅꯦ
ꯑꯣ ꯃꯥꯅꯦ ꯍꯥꯏꯗꯤ ꯍꯧꯔꯛꯄꯩ ꯄꯤꯛꯏ ꯀꯥꯟꯗꯗꯤ ꯍꯧꯗꯣꯡ ꯍꯨꯏꯁꯤꯅ ꯍꯦꯛꯇ ꯑꯦꯇꯛ ꯍꯥꯏꯗꯤ ꯃꯥꯒꯤ ꯆꯥꯒꯦ ꯆꯥꯒꯦ ꯈꯣꯠꯀꯦ ꯇꯧꯋꯦꯕ ꯍꯦꯛꯇ
ꯎꯝ ꯑꯗꯨꯅ ꯌꯦꯟꯁꯨ ꯂꯣꯏꯗ꯭ꯔꯦ
ꯎꯝ ꯑꯗꯣ ꯍꯨꯏꯅꯗꯤ ꯑꯃꯨꯛ ꯈꯔ ꯐꯩ ꯍꯥꯏꯗꯤ ꯍꯨꯏꯗꯤ ꯑꯃꯨꯛ ꯀꯩꯕ ꯆꯥꯗꯦꯕ ꯃꯣꯏꯗꯤ ꯍꯥꯏꯗꯤ ꯌꯦꯟ ꯑꯣꯏꯔꯣ ꯉꯥꯅꯨ ꯑꯣꯏꯔꯣ ꯊꯣꯛꯂꯛꯄ ꯀꯥꯟꯗ ꯃꯣꯏꯗꯤ ꯆꯥꯗꯦꯕ ꯃꯣꯏꯗꯤ ꯒ꯭ꯌꯥꯟ ꯇꯥꯏ ꯑꯗꯣ ꯍꯧꯗꯣꯡꯖꯤ ꯑꯗꯨꯝ ꯇꯥꯟꯅ ꯇꯥꯟꯅꯔꯒ ꯍꯧꯗꯣꯡꯗꯤ ꯑꯔꯦꯝꯕ ꯎꯕ ꯌꯥꯗꯦꯕ ꯌꯨꯝꯒꯤ ꯉꯥ ꯆꯥꯛ ꯊꯝꯃꯝꯕ ꯌꯥꯔꯣꯏ ꯑꯗꯨꯝ ꯍꯦꯛꯇ ꯆꯠꯆꯥ ꯂꯩꯔꯝꯅꯤ ꯅꯪꯗꯤ ꯍꯩ ꯔꯥꯗꯤ ꯄꯥꯝꯗꯕ꯭ꯔꯥ
ꯄꯥꯝꯃꯦ ꯑꯗꯨꯝ
ꯎꯝ ꯍꯧꯖꯤꯛ ꯍꯩ ꯔꯥ ꯃꯇꯝ ꯑꯗꯨꯝ ꯐꯅꯌꯥꯝ ꯗꯤ ꯂꯣꯏꯅꯒ꯭ꯔꯦ ꯍꯩꯅꯧ ꯑꯗꯨꯝ ꯄꯥꯟꯅꯔꯤꯕ ꯅꯣꯏꯗꯗꯤ
ꯎꯝ ꯂꯩꯔꯤ
ꯎꯝ ꯑꯩꯈꯣꯏꯁꯨ ꯍꯩꯅꯧ ꯑꯗꯨꯝ ꯐꯅꯌꯥꯝ ꯃꯨꯜꯂ ꯆꯥꯒ꯭ꯔꯦ ꯐꯅꯌꯥꯝꯖꯨ ꯑꯗꯨ ꯍꯧꯖꯤꯛ ꯑꯗꯨꯝ ꯀꯤꯍꯣꯝ ꯆꯥꯎꯕ ꯍꯧꯅꯔꯛꯑꯝꯅꯤꯗ
ꯍꯣꯏ ꯃꯤꯈ꯭ꯔꯥꯗꯤ ꯆꯥꯅ ꯔꯝꯃꯅꯤ
ꯎꯝ ꯍꯥꯏꯗꯤ ꯁꯨꯃꯥꯏꯅ ꯀꯥꯡ ꯇꯝꯒꯤ ꯇꯥꯏꯞꯇ ꯌꯧꯔꯛꯄꯖꯦ ꯑꯗꯨꯝ ꯀꯤꯍꯣꯝ ꯐꯖꯅ ꯊꯣꯛꯅꯕꯅꯦꯕ
ꯎꯝ ꯀꯥꯡꯁꯦ ꯀꯩꯗꯧꯉꯩꯅꯣ
ꯀꯥꯡꯁꯦ ꯅꯨꯃꯤꯠ ꯈꯔ ꯋꯥꯠꯂꯝꯗꯧ ꯃꯥꯜꯂꯦ ꯑꯩꯗ ꯆꯞ ꯆꯥꯕꯗꯤ ꯈꯪꯗꯦ ꯍꯟꯗꯛꯇꯤ ꯊꯦꯡꯉꯦ ꯍꯥꯏꯌꯦ ꯀꯥꯡꯖꯦ ꯍꯥꯏꯗꯤ ꯃꯣꯏꯒꯤ ꯍꯟꯗꯛꯀꯤ ꯑ ꯀ ꯩꯅꯣ ꯄꯥꯟꯕꯗꯣ ꯏꯉꯥ ꯏꯉꯥꯒꯤ ꯅꯤꯅꯤ ꯄꯥꯟꯕ ꯏꯉꯥ ꯏ ꯉꯥ ꯄꯥꯟꯕꯗꯣ ꯃꯣꯏꯒꯤ ꯊꯥ ꯊꯥ ꯊꯕꯥꯟ ꯄꯥꯟꯕ ꯂꯩꯗꯥꯏꯅꯦ ꯑꯗꯨꯗꯣ ꯍꯟꯖꯟꯅꯔꯒ ꯄꯥꯜꯂꯦ ꯍꯥꯏꯕ꯭ꯔꯥ
ꯀꯥꯡꯗ ꯀꯔꯤ ꯀꯔꯤ ꯇꯧꯕ꯭ꯔꯥ ꯀꯥꯡꯗ ꯀꯔꯤ ꯀꯔꯤ ꯇꯧꯕ꯭ꯔꯥ
ꯀꯥꯡꯗ ꯑꯗꯨꯝ ꯑꯩꯖꯨ ꯆꯞ ꯆꯥꯕꯗꯤ ꯈꯪꯗꯦ ꯃꯣꯏꯒꯤ ꯕꯥꯃꯣꯟ ꯀꯥꯡꯕꯨꯗꯤ ꯈꯪꯉꯝꯅꯤ ꯑꯗꯨ ꯃꯣꯏ ꯀꯥꯡꯗ ꯑꯅꯝꯕ ꯇꯧꯅꯔꯤꯖꯦ ꯑꯗꯨꯝ ꯃꯣꯏꯒꯤ ꯀꯥꯡ ꯆꯤꯡꯕ ꯈꯣꯠꯄ ꯂꯥꯏꯔꯤꯛ ꯀꯔꯝꯕ ꯂꯥꯛꯄ ꯈꯣꯠꯄ
ꯑꯗꯨꯒ ꯑꯗꯨꯝ ꯅꯨꯡꯗꯥꯡꯒꯨꯝꯕ ꯃꯣꯏꯒꯤ ꯂꯥꯏꯒꯤ ꯊꯧꯔꯝ ꯇꯧꯔꯀꯥꯟꯗ ꯈꯦꯆ꯭ꯔꯤ ꯆꯥꯕ ꯀꯥꯏꯅ ꯆꯠꯄꯗꯣ ꯃꯥꯒꯤ ꯃꯥꯝꯇꯣꯞ ꯃꯥꯝꯇꯣꯞꯇꯨꯗꯒ ꯆꯠꯅꯕꯅꯦ
ꯎꯝ ꯍꯝ
ꯑꯈꯣꯏꯖꯨ ꯑꯈꯣꯏ ꯑꯣꯖꯥ ꯑꯃ ꯂꯩꯌꯦ ꯑꯗꯨ ꯑꯗꯨꯝ ꯃꯣꯏꯗꯒ ꯆꯠꯄ ꯌꯥꯎꯋꯦ
ꯅꯣꯏꯒꯤ ꯈꯦꯆ꯭ꯔꯤꯅꯤ ꯍꯥꯏꯕꯗꯣ ꯍꯥꯎꯕ꯭ꯔꯥ
ꯀꯩꯕꯥ
ꯈꯦꯆ꯭ꯔꯤ ꯍꯥꯏꯕꯗꯨ ꯍꯥꯎꯕ꯭ꯔꯥ
ꯑꯗꯨꯝ ꯍꯥꯎꯋꯦ ꯈꯦꯆꯤꯗꯣ ꯑꯗꯨꯝ ꯆꯝꯅ ꯎꯇꯤꯅꯦ ꯄꯀꯣꯔꯥꯅꯦ ꯑꯗꯨꯒ ꯑꯝ ꯃꯣꯔꯣꯛ ꯃꯦꯠꯄꯒꯨꯝꯕꯒꯤ ꯇꯥꯏꯞꯇ ꯑꯆꯥꯔꯒꯨꯝꯕ ꯑꯃ ꯌꯥꯎꯔꯒ
ꯅꯣꯏꯗꯤ ꯈꯦꯆ꯭ꯔꯤ ꯐꯖꯅ ꯆꯥꯗ꯭ꯔꯤꯕꯣ
ꯆꯥꯗ꯭ꯔꯤ ꯁꯦꯝꯃꯁꯨ ꯍꯩꯇꯦ ꯆ ꯆꯥꯁꯨ ꯆꯥꯗ꯭ꯔꯤ
ꯑꯗꯨꯝ ꯈꯦꯆꯤ ꯁꯦꯝꯕ ꯂꯥꯏꯕꯅꯤꯗ ꯑꯍꯝ ꯑꯗꯨ ꯎꯇꯤꯒꯨꯝꯕꯗꯤ ꯊꯣꯡꯕ ꯍꯩꯕ꯭ꯔꯥ
ꯎꯝ
ꯑꯣ ꯑꯗꯨꯝ ꯃꯥꯏ ꯃꯥꯒꯤ ꯈꯔ ꯈꯔ ꯀꯩꯅꯣ ꯁꯦꯝꯕ ꯍꯩꯕ ꯍꯩꯅꯗꯕ ꯑꯗꯨꯝ ꯂꯩꯕꯖꯠꯅꯤ
ꯌꯥꯝꯅꯗꯤ ꯍꯩꯕ ꯅꯠꯇꯦ ꯅꯣꯏ ꯎꯝ ꯃꯣꯏꯅ ꯇꯧꯕꯗꯤ ꯌꯥꯝ ꯍꯥꯎꯅ ꯊꯣꯡꯕꯗꯣ ꯑꯗꯨꯃꯥꯏꯅꯗꯤ ꯊꯣꯡꯕ ꯍꯩꯇꯦ
ꯑꯗꯨ ꯁꯥ ꯊꯣꯡꯕꯁꯨ ꯆꯞ ꯃꯥꯟꯅꯩꯗ ꯁꯥꯊꯣꯡꯕ ꯁꯥ ꯑꯆꯧꯕ ꯊꯣꯡꯕꯗꯤ ꯑꯈꯣꯏꯅ ꯊꯣꯡꯕꯒ ꯅꯣꯏ ꯅꯣꯏꯔꯣꯝꯒꯤꯅ ꯊꯣꯡꯕꯒ ꯑꯗꯨꯝ ꯈꯦꯠꯅꯩꯗ
ꯎꯇꯤꯁꯦ ꯁꯥꯗꯒꯤ ꯍꯦꯟꯅ ꯃꯆ ꯃꯆꯜ ꯍꯥꯏꯒꯗ꯭ꯔꯥ ꯑꯗꯨ ꯌꯥꯝꯅ‌ꯦ
ꯎꯝ ꯃꯥꯒꯤ ꯃꯔꯨ ꯃꯔꯥꯡ ꯍꯥꯞꯀꯗꯕ ꯈꯣꯠꯀꯗꯕꯁꯤꯡꯗꯣ ꯐꯖꯅ ꯍꯥꯞꯇꯗꯤ ꯌꯗꯝꯅꯤ ꯎꯇꯤ ꯆꯒꯦꯝꯄꯣꯝꯕ ꯆꯒꯦꯝꯄꯣꯝꯕꯗꯤ ꯈꯪꯕ꯭ꯔꯥ
ꯑꯧ ꯈꯪꯉꯦ
ꯎꯝ ꯎꯇꯤ ꯆꯒꯦꯝ ꯃꯑꯣꯡꯁꯦ ꯑꯩꯈꯣꯏ ꯁꯣꯝꯗꯁꯨ ꯑꯩꯈꯣꯏꯒꯤ ꯃꯤꯅꯁꯨꯅꯦ ꯄꯥꯛ ꯄꯥꯛ ꯊꯣꯡꯕ ꯍꯩꯅꯒꯟꯗ‌ ꯍꯥꯏꯗꯤ ꯃꯣꯏꯁ‌ꯦ ꯇꯥꯗꯦꯕ ꯐꯠ ꯂꯥꯎꯅ ꯍ‌ꯦꯛꯇ
ꯎꯝ
ꯍꯥꯏꯗꯤ ꯃꯥꯏ ꯃꯍꯥꯎꯗꯣ ꯍꯦꯛꯇ ꯌꯧꯕ ꯐꯪꯗꯦꯕ
ꯎꯝ ꯐꯪꯗꯦ ꯆꯒ‌ꯦꯝꯄꫭꯝꯕꯗꯁꯨ ꯁꯥ ꯍꯥꯞꯄꯗꯤ ꯍꯥꯥꯎꯕꯅꯤ
ꯎꯝ ꯁꯥ ꯑꯣꯁꯥꯒ ꯍꯥꯞꯄꯗꯤ ꯑꯁ
ꯎꯝ
ꯑꫭꯛꯁꯥꯗ ꯇꯧꯕꯁꯨ ꯑꯗꯨꯝ ꯌꯥꯎꯏ ꯈꯪꯗ‌ꯦ ꯐꯨꯠꯕꯣꯜꯒ ꯌꯦꯡꯗ꯭ꯔꯣ ꯅꯪꯗꯤ
ꯌꯦꯡꯗꯦ
ꯎꯝ ꯄꯥꯝꯗꯕ꯭ꯔꫭ
ꯄꯝ ꯌꯥꯝ ꯄꯥꯝꯕꯗꯤ ꯅꯇꯦꯍ ꯏꯊꯟ ꯗ ꯌꯦꯡꯕꯗꯣ ꯅꯨꯡꯉꯥꯏꯇꯕ ꯄꯨꯂꯞ ꯌꯦꯡꯉꯗꯤ ꯅꯨꯡꯉꯥꯏꯗꯅ
ꯀꯩꯒꯤꯅꫭ ꯍꯥꯏꯁ‌ꯦ ꯄꯨꯂꯞ ꯌꯦꯡꯗꯔꯤꯗꯤ
ꯃꯤ ꯂꯩꯗꯕꯗꯨꯕꯨ ꯀꯃꯥꯏꯅ ꯌꯦꯡꯒꯅꯤ
ꯑꯦꯍ‌ꯦ‌ ꯑꯗꯨꯝ ꯏꯃꯨꯡ ꯃꯅꯨꯡ ꯄꯨꯟꯅ ꯌꯦꯡꯃꯤꯟꯅꯕ ꯌꯥꯏ ꯀꯩꯅꯣ
ꯂꯩꯇꯦ ꯏꯃꯨꯡ ꯃꯅꯨꯡ ꯑꯉꯥꯡ ꯉꯥꯛꯇ
ꯎꯝ
ꯑꯩꯁꯨ ꯌꯥꯝ ꯇꯣꯏꯅꯕꯨꯗꯤ ꯌꯦꯡꯗꯦꯗ ꯑꯗꯨꯝ ꯑꯩꯅ ꯄꯥꯝꯕ ꯂꯝꯗꯨꯒꯤ ꯃꯣꯏꯒꯤ ꯁꯥꯟꯅꯕ ꯀꯥꯟꯗꯒꯨꯝꯕ ꯌꯦꯡꯕ ꯈꯣꯠꯄ
ꯎꯝ
ꯑꯗꯨꯃꯥꯏꯅ ꯍꯧꯖꯤꯛꯇꯤ ꯅꯪꯗꯤ ꯑꯗꯨꯝ ꯅꯣꯏꯔꯣꯡ ꯈꯨꯟꯗ ꯂꯩꯕ꯭ꯔꯥ ꯅꯠꯇ꯭ꯔꯒ ꯁ꯭ꯋꯥꯏꯗ ꯂꯩꯕ꯭ꯔꯥ
ꯎꯝ ꯁꯣꯏꯗ ꯂꯩ ꯇꯝꯅ ꯂꯩ ꯎꯝ
ꯎꯝ ꯑꯗꯨꯗꯤ ꯑꯩꯈꯣꯏ ꯁ꯭ꯋꯥꯏ ꯅꯟ ꯅꯛꯅꯔꯝꯃꯅꯤ
ꯎꯝ ꯅꯛꯅꯕꯁꯨ ꯌꯥꯏ
ꯎꯝ ꯃꯃꯥꯡꯂꯣ ꯃꯅꯤꯡꯂ‌ꫭ
ꯑꯩꯈꯣꯏꯔꯥ
ꯑꯥ
ꯈꯪꯗꯦ ꯑꯗꯣ ꯍꯥꯏꯕ
ꯅꯠꯇꯦꯗ ꯑꯗꯨ ꯀꯩꯅꯣ ꯑꯗꯥꯏꯒꯨꯝꯕ ꯃꯃꯤꯡꯗꯤ ꯄꯟꯒꯅꯣ ꯑꯗꯣ ꯍꯥꯏꯗꯤ ꯃꯃꯥꯡ ꯁꯥꯏꯠꯂ ꯃꯊꯛ ꯁꯥꯏꯠꯂ ꯃꯈꯥ ꯁꯥꯏꯠꯂꯕ
ꯀꯔꯤ ꯍꯥꯏꯁꯤꯔꯥ ꯃꯃꯥꯡꯁꯨ ꯅꯠꯇꯕ ꯌꯥꯝ ꯃꯅꯤꯡꯁꯨ ꯅꯠꯇꯕ ꯍꯥꯏꯒꯗ꯭ꯔꯥ ꯍ
ꯎꯝ ꯑꯣ ꯑꯩ ꯒ꯭ꯌꯥꯟ ꯇꯥꯔꯦ ꯒ꯭ꯌꯥꯟ ꯇꯥꯔꯦ
ꯑꯗꯨꯗꯤ ꯑꯁꯣꯝꯒꯤ ꯆꯤꯡ ꯀꯥꯐꯝꯂꯣꯝꯒꯤ ꯄꯔꯦꯡ ꯑꯁꯣꯝ ꯁ꯭ꯏꯠꯇꯔ ꯑꯗꯨ ꯑꯗꯨꯝ ꯃꯥꯏꯀꯩꯗꯔꯕ
ꯆꯤꯡꯁꯨ ꯂꯩꯌꯦ ꯍꯣꯏ
ꯎꯝ ꯑꯗꯤ ꯆꯤꯡ ꯀꯥꯕꯝ ꯂꯣꯝꯒꯤ ꯑꯁꯣꯝ ꯁꯥꯏꯏꯠꯇ ꯑꯣꯏꯔꯃꯅꯤ
ꯎꯝ
ꯌꯦꯡꯐꯝꯕꯗꯣ
ꯎꯝ ꯑꯗꯨ ꯇꯧꯗꯦ ꯃꯣꯏ ꯆꯤꯡꯃꯤꯁꯤ ꯁꯤ ꯌꯥꯝ ꯂꯩꯕ ꯃꯐꯝꯗꯅꯦ ꯈꯨꯠ ꯂꯩꯔꯤꯁꯦ
ꯑꯣ ꯑꯗꯨꯗꯤ ꯀꯩꯅꯣ ꯑꯃ ꯑꯅꯥ ꯂꯥꯏꯌꯦꯡꯐꯝꯒꯤ ꯑꯐꯥꯎꯕ ꯑꯃ ꯂꯩꯕꯗꯣ ꯑꯗꯣꯝ ꯁ꯭ꯏꯠꯇ
ꯂꯩꯔꯝꯕ ꯌꯥꯏ
ꯎꯝ
ꯈꯪꯗ꯭ꯔꯦ
ꯅꯣꯏꯒꯤꯗꯤ ꯂꯧꯒꯨꯝꯕꯒꯗꯤ ꯂꯩꯇ꯭ꯔꯣ ꯍꯥꯏꯗꯤ ꯂꯧ ꯎꯕ ꯈꯣꯠꯄ ꯂꯝ ꯍꯥꯏꯗꯤ ꯑꯥꯗ ꯈꯨꯟꯗꯁꯨ ꯑꯣꯏꯔꯣ ꯑꯃꯗꯕꯨ ꯑꯣꯏꯔꯣ
ꯈꯨꯟ ꯂꯩꯇꯦ ꯂꯧꯒꯨꯝꯕꯗꯤ ꯍꯣꯏ ꯌꯨꯝ ꯈꯛꯇꯪ
ꯑꯩꯈꯣꯏꯒꯤꯁꯨ ꯑꯩꯈꯣꯏꯁꯨ ꯌꯥꯝꯗꯤ ꯂꯩꯇꯦ ꯃꯆꯥ ꯑꯃ ꯂꯩ ꯑꯗꯨꯝ ꯂꯣꯏꯕ ꯆꯠꯂꯦ ꯐꯧ ꯈꯛ ꯊꯥꯏ ꯑꯩꯈꯣꯏꯗꯤ
ꯑꯣ ꯑꯁ ꯐꯧ ꯊꯥꯔꯒ ꯐꯧ ꯆꯥꯅꯤꯡꯉꯥꯏ ꯂꯩꯕꯁꯤꯃꯨꯛ ꯅꯨꯡꯉꯥꯏꯕ ꯂꯩꯇ꯭ꯔꯦ
ꯃꯥꯅꯦ ꯍꯥꯏꯗꯤ ꯃꯔꯛ ꯃꯔꯛꯇ ꯋꯥꯜꯂ ꯆꯥꯗꯕꯤꯗ ꯑꯗꯨꯝ ꯃꯁꯥꯒꯤ
ꯍꯥꯏꯗꯤ ꯆꯍꯤꯒꯤꯅꯤ ꯈꯪꯗꯦ ꯀꯨꯏꯅ ꯑꯗꯨꯝ ꯃꯥꯒꯤ ꯀꯩꯅꯣ ꯇꯧꯔ ꯊꯝꯃꯦꯗꯅ ꯂꯦꯡꯗꯕꯤꯗ ꯊꯝꯃꯕꯅꯤꯅ
ꯗꯨꯅꯦ ꯏꯁꯥꯒꯤ ꯆꯥꯕ ꯐꯪꯕ ꯍꯥꯏꯕꯁꯦ ꯌꯥꯝ ꯐꯩꯌꯦꯕ
ꯃꯥꯅꯦ ꯏꯁꯥ ꯏꯁꯥꯒꯤ ꯑꯣꯏꯅ ꯂꯩꯖꯔꯒ ꯆꯥꯕꯁꯤꯅ ꯈꯣꯏ ꯌꯨꯝꯗꯁꯨ ꯑꯗꯨꯝ ꯀꯩꯕ ꯍꯤꯡꯒꯣꯜ ꯀꯣꯏꯕꯒꯤ ꯃꯇꯦꯛ ꯖꯒꯥ ꯑꯃꯒ ꯂꯩꯕꯁꯨ ꯑꯗꯨꯝ ꯅꯨꯡꯉꯥꯏꯕꯅꯦ ꯍꯥꯏꯗꯤ ꯏꯁꯥꯅ ꯊꯥꯖꯔ ꯆꯥꯕꯗꯣ
ꯑꯗꯨꯅꯤ ꯃꯔꯣꯏ ꯈꯛꯇꯪ ꯑꯣꯏꯔꯁꯨ
ꯃꯥꯅꯦ ꯅꯪ ꯍꯧꯖꯤꯛꯇꯤ ꯂꯝ ꯂꯩꯇ꯭ꯔꯁꯨ ꯃꯆꯥ ꯃꯆꯥ ꯀꯥꯏꯗꯅꯣ ꯑꯃ ꯑꯗꯨꯝ ꯀꯩꯅꯣꯝ ꯃ ꯁꯦꯝ ꯃ ꯁꯦꯝꯃ ꯑꯗꯨꯝ ꯊꯥꯕꯗ ꯐꯅꯌꯥꯝꯅ ꯑꯗꯨꯝ ꯀꯥꯟꯅꯕꯅꯦꯗ ꯍꯥꯏꯗꯤ ꯏꯟꯁꯥꯡ ꯃꯇꯦꯛ ꯑꯃꯝꯇ ꯊꯥꯛꯄꯗ ꯑꯣꯏꯔꯁꯨ ꯊꯥꯎ ꯉꯧꯕꯗ ꯑꯣꯏꯔꯁꯨ
ꯎꯝ
ꯍꯥꯏꯗꯤ ꯑꯗꯨꯒꯤ ꯑꯗꯨꯝ ꯀꯥꯟꯅꯕ ꯐꯪꯕꯅꯦꯕ
ꯎꯝ
ꯐꯪꯗ꯭ꯔꯅ
ꯐꯉꯦ
ꯎꯝ
ꯀꯔꯤ ꯀꯔꯤꯅꯣ ꯕꯇꯤꯟ ꯑꯀꯥꯏꯕꯗꯒꯨꯝꯕꯗ
ꯑꯧ ꯍꯥꯏꯗꯤ ꯄ꯭ꯂꯥꯁꯇꯤꯛꯅꯤ ꯈꯪꯗꯦ ꯃꯥꯒꯤ ꯀꯩꯅꯣꯗꯣ ꯎꯝ ꯊꯥꯕ ꯈꯣꯠꯄ ꯑꯗꯨꯝ ꯌꯥꯕ ꯍꯥꯏꯗꯤ ꯎꯝ ꯉꯥ ꯍꯥꯞꯄꯒ